ꯍꯂꯣ ꯇꯥꯔꯦ ꯇꯥꯔꯦ ꯍꯝ ꯇꯔꯕ ꯇꯥꯕ꯭ꯔꯨ
ꯑ
ꯀꯩꯗꯧꯔꯤꯅꯣ
ꯍꯝ
ꯍꯥꯥ
ꯍꯥꯥ
ꯀꯔꯤ ꯇꯧꯔꯤꯅꯣꯕ
ꯗ
ꯇꯥꯗ
ꯇ
ꯇꯥꯗꯕ꯭ꯔꯣ
ꯍꯥꯥ
ꯇꯥꯏꯌꯦ
ꯍꯜꯂꯣ
ꯇꯦ ꯇꯥꯏꯩ
ꯀꯩꯅꯥ ꯇꯥꯒꯦ ꯍꯥꯥ
ꯑꯂ ꯑꯂꯨꯒ ꯀꯩꯅꯣ ꯑꯃ ꯌꯥꯝ ꯈꯥꯕꯗꯣ
ꯅꯨꯡꯉꯥꯏꯔꯤꯕ꯭ꯔꯣ
ꯎꯝ ꯃꯪꯗꯤꯦ
ꯀꯔꯤ ꯀꯔꯤ ꯇꯧꯔꯒꯦꯟꯗ
ꯀꯩꯁꯨ ꯇꯧꯗꯦ
ꯇꯥꯗꯦꯕ
ꯀꯩꯁꯨ ꯇꯧꯗꯦ ꯍꯥꯏꯕ
ꯇꯥꯕ
ꯎꯝ
ꯀꯔꯤ ꯀꯔꯤ ꯍꯣꯠꯅꯕꯤꯔꯤꯒꯦ
ꯀꯩꯁꯨ ꯍꯣꯠꯅꯗꯦ ꯃꯟꯗꯤ ꯃꯗꯤ ꯍꯣ
ꯇꯗ ꯍꯜꯂꯣ
ꯎꯝ ꯀꯩ ꯇꯧꯔꯤꯅꯣ ꯍꯥꯏꯕ ꯃꯣ ꯍꯜꯂꯣ ꯍꯜꯂꯣ
ꯇꯌꯦ ꯇꯌꯦ
ꯀꯩꯗꯧꯔꯤꯅꯣ ꯎꯝ
ꯍꯤꯄꯦ ꯍꯤꯞꯄꯦ ꯅꯪꯗꯤ ꯍꯥꯥ ꯍꯝ ꯅꯗꯦ ꯀꯩꯗꯧꯔꯤꯅꯨ
ꯊꯞꯃꯤꯅꯤ ꯐꯝꯃꯤꯅꯦ ꯐꯝꯃꯤꯅꯦ
ꯀꯔꯤ ꯀꯔꯤ ꯀꯔꯤ ꯀꯔꯤ ꯇ ꯎꯕꯂꯍꯟꯗ ꯑꯥ
ꯂꯥꯁ ꯀꯠꯂꯦ ꯍꯜꯂꯛꯑꯦ ꯆꯇꯥꯔꯦ ꯑꯗꯨꯒ ꯇꯨꯝꯃꯦ ꯍꯧꯒꯠꯂꯦ ꯑꯃꯨꯛ ꯂꯥꯁ ꯆꯠꯂꯦ ꯅꯟꯗꯤ
ꯑꯩꯗꯤ ꯍꯂꯎ ꯈꯣꯣꯏꯕ ꯍꯔꯦ ꯇꯥꯄ ꯍꯥꯥ ꯍꯜꯂꯣ
ꯍꯥ
ꯀꯔꯤ ꯍꯥꯏꯕ꯭ꯔꯥ
ꯍꯜꯂꯣ ꯃꯦꯆꯤꯟ ꯄꯥꯏꯔꯒ ꯇꯧꯕ꯭ꯔꯥ ꯍꯥꯏꯕ ꯅꯪꯅ ꯇ꯭ꯔꯦꯛꯇꯔꯗꯨ
ꯀꯔꯤ ꯍꯥꯏꯦꯕ
ꯇ꯭ꯔꯦꯛꯇꯔꯗꯣ ꯅꯪꯅ ꯄꯥꯏꯕ꯭ꯔꯥ ꯍꯥꯏꯕ
ꯍꯣꯏ ꯑꯩꯅ ꯄꯥꯏꯕꯅꯦ ꯏꯁꯤꯡ ꯈꯔ ꯋꯥꯠꯄꯒꯤ ꯏꯁꯤꯡ ꯉꯥꯏꯔꯤ ꯅꯣꯏꯔꯣꯝ ꯅꯣꯏꯔꯣꯝꯗꯗꯤ ꯍꯧꯗ꯭ꯔꯤꯕꯣ ꯍꯥꯥ ꯅꯣꯏ ꯔꯣꯝꯗꯗꯤ ꯂ ꯈꯣꯏꯕ ꯍꯧꯗ꯭ꯔꯤꯕꯣ
ꯈꯪꯗꯦ ꯑꯩ ꯑꯩꯩ ꯈꯨꯟꯗ ꯂꯩꯇꯦ
ꯑꯁꯤꯁꯤꯗꯤ ꯀꯔꯤ ꯇꯧꯔ ꯂꯩꯔꯦ
ꯉꯁꯤꯗ ꯉꯁꯤ ꯆꯀꯋꯥꯁ ꯀ꯭ꯂꯥꯁ ꯆꯠꯇꯦꯕꯀꯣ ꯉꯁꯤꯗ ꯀ꯭ꯂꯥꯁ ꯆꯠꯇꯦ ꯑꯗꯨꯒꯤ ꯇꯨꯝꯃꯦ ꯇꯨꯝꯃꯦ ꯑꯗꯨꯒ ꯄꯨꯡ ꯄꯨꯡ ꯇꯔꯨꯛ ꯗ ꯍꯧꯒꯠꯂꯤꯦ
ꯅꯪꯒꯤꯤ ꯈꯨꯣꯟꯖꯦꯛꯗ ꯁꯦꯡꯗꯦ
ꯅꯦꯠꯋꯥꯛ ꯅꯨꯡꯉꯥꯏꯇꯦ ꯑꯩꯒꯤ ꯅꯦꯠꯋꯥꯛ ꯅꯨꯡꯉꯥꯏꯇꯦ ꯖꯤꯑꯣꯅꯦ ꯍ ꯍꯌꯦꯡꯗꯤ ꯀꯗꯥꯏ ꯆꯠꯇꯣꯏꯅꯣ ꯇꯥꯕ꯭ꯔꯥ ꯑ
ꯑꯣ
ꯍꯌꯦꯡ ꯀꯗꯥꯏ ꯆꯠꯇꯣꯏꯅꯣꯕ
ꯍꯜꯂꯣ
ꯍꯜꯂꯣ ꯍꯜꯂꯣ ꯍꯜꯂꯣ
ꯇꯥꯗꯕ꯭ꯔꯣ
ꯇꯥꯏ ꯇꯥꯏ ꯍꯌꯦꯡ ꯀꯗꯥꯏ ꯆꯠꯇꯣꯏꯅꯣ ꯍꯥꯏꯕꯅꯦ
ꯀꯔꯤ ꯍꯥꯏꯕ
ꯍꯌꯦꯡꯁꯦ ꯀꯗꯥꯏ ꯆꯠꯇꯣꯏꯅꯣꯕ
ꯍꯌꯦꯡ ꯂꯧ ꯈꯣꯏꯕꯃꯨꯛ ꯆꯠꯇꯣꯏꯅꯦ ꯂꯧ ꯈꯣꯏꯕ ꯆꯠꯇꯣꯏꯕ ꯍꯝ ꯇꯥꯕꯔ ꯂꯧ ꯀꯣꯏꯕ ꯆꯠꯇꯣꯏꯅꯦ ꯎꯝ ꯅꯪꯗꯤꯦ
ꯀ꯭ꯂꯥꯁ ꯆꯠꯀꯅꯤ ꯑꯩꯁꯨ
ꯅꯣꯡ ꯆꯨꯕ꯭ꯔꯣ ꯍꯟꯗꯛ
ꯆꯗꯦ ꯆꯗꯗ
ꯉꯔꯥꯡ ꯅꯍꯥꯟꯗꯤ ꯆꯨꯕ꯭ꯔꯥ ꯑ
ꯆꯨꯗꯦ ꯑꯩꯣꯏꯗꯗꯤ
ꯉꯔꯥꯡ ꯅꯍꯥꯟꯁꯨ ꯆꯨꯗꯦ
ꯎꯝ ꯆꯨꯗꯦ
ꯑ
ꯆꯨꯗꯦꯛ
ꯍꯜꯂꯣ
ꯎꯝ
ꯆꯨꯗꯦ ꯑꯩꯈꯣꯏꯗꯗꯤ ꯅꯣꯡꯗꯨꯝ ꯆꯨꯔ ꯂꯩꯔꯦꯅꯦ
ꯗꯤꯁꯨꯁꯨ
ꯍꯧꯖꯤꯛꯇꯤ ꯆꯨꯗꯦꯗ ꯍꯧꯖꯤꯛꯇꯤ ꯆꯨꯗꯦꯕ ꯉꯁꯥꯏꯗꯨ ꯉꯁꯥꯏꯗꯨ ꯅꯨꯃꯤꯠ ꯉꯁꯥꯏ ꯑꯌꯨꯛꯇꯒꯤ ꯄꯨ ꯂꯩꯔꯦ ꯍꯧꯖꯤꯛꯇꯤ ꯑꯃꯨꯛ ꯇꯣꯛꯈ꯭ꯔꯦ
ꯀꯅ ꯅꯥ ꯆꯠꯇꯣꯏꯅꯣ ꯍꯌꯦ ꯀꯅꯥ ꯀꯅꯥ ꯆꯠꯇꯣꯏꯅꯣ ꯍꯌꯦ
ꯀꯔꯤ ꯍꯥꯏꯕ
ꯀꯅꯥ ꯆ ꯇꯣꯏꯅꯣꯡ
ꯃꯥꯒ ꯏꯄꯥꯒ ꯏꯅ ꯄꯒ ꯋꯥ
ꯑꯁ ꯅꯦꯠꯋꯥꯛ ꯅꯨꯡꯉꯥꯏꯇꯦ ꯑꯩꯒꯤ ꯅꯦꯠꯋꯥꯛ ꯅꯨꯡꯉꯥꯏꯇꯦ ꯑꯩ ꯊꯝꯈ꯭ꯔꯒꯦ
ꯍꯣꯏ ꯍꯣꯏ
ꯀꯣ
ꯍꯣꯏ ꯍꯣꯏ ꯊꯝꯃꯣ ꯊꯝꯃꯣ ꯍꯣꯏ ꯍꯣꯏ ꯍꯣꯏ ꯊꯝꯃꯣ ꯊꯝꯃꯣ
ꯠꯇ